ꯎꯝ ꯍꯜꯂ ꯋꯥ ꯎꯝ ꯌꯥꯔꯦ ꯍꯜꯂ ꯍꯜꯂꯛꯈ꯭ꯔꯕꯣ ꯍꯥꯏꯕꯅꯤꯗ
ꯍꯣꯏ ꯍꯜꯂꯛꯁ꯭ꯦ ꯐꯗꯏꯗ ꯑ ꯍꯣꯏ ꯆ ꯂ꯭ꯔꯦ ꯑ ꯀꯔꯤ
ꯌꯨꯝ ꯄꯥꯜꯂꯕ꯭ꯔꯥ ꯍꯥꯏꯕꯗ ꯑ ꯅꯠꯇꯦ ꯂꯨꯍꯣꯡꯈ꯭ꯔꯕ ꯍꯥꯏꯕꯗ
ꯍꯣꯏ ꯑꯣ ꯑꯣ ꯑꯣ ꯅꯨꯄꯤꯗꯗꯤ ꯂꯍꯣꯡꯈ꯭ꯔꯦꯕ ꯅꯠꯇ꯭ꯔꯥ ꯅꯨꯄꯥꯗꯗꯤ
ꯅꯠꯇꯦ ꯅꯨꯄꯤꯗꯅ ꯌꯨꯝ ꯅꯨꯄꯤꯗꯅ ꯌꯨꯝ ꯄꯥꯜꯂꯕ ꯍꯥꯏꯕ
ꯑꯣ ꯑꯣ ꯑꯣ ꯑꯣ ꯑ
ꯍ ꯅꯠꯇꯦꯗ ꯑ ꯇꯇ ꯂꯍꯣꯡꯕꯥ ꯍ ꯁꯤꯇ
ꯅꯨꯄꯥꯒꯤꯔ
ꯖꯦꯅꯔꯦꯜ ꯑꯣꯏꯕ ꯃꯥꯜꯂꯦ ꯂꯨꯍꯣꯡꯕ ꯍꯥꯏꯁꯤꯗꯤ ꯃꯦꯔꯤꯠꯁ
ꯑ ꯑꯗꯨꯗꯤ ꯅꯪꯗꯨ ꯍꯣꯡꯈ꯭ꯔꯕ꯭ꯔꯥ ꯑꯣ ꯑꯣ ꯑ
ꯅꯨꯄꯤ ꯊꯤ ꯇꯕ ꯑꯃ꯭ꯔ
ꯈꯗ ꯒꯤꯦ ꯑꯗꯤ ꯂꯣ ꯍꯣꯡꯈ꯭ꯔꯦ ꯑꯗꯨꯕꯨ ꯑꯩꯒꯤ ꯃꯆꯥꯁꯨ ꯑꯅꯤ ꯂꯩ
ꯑꯣ ꯌꯥꯝ ꯐꯩꯅ ꯌꯦꯡꯒꯦ
ꯍꯣꯏ ꯅꯨꯨꯄꯥ ꯑꯃ ꯅꯨꯄꯤ ꯑꯃꯅꯦ
ꯑꯁ ꯌꯥꯝ ꯄꯥꯏꯀꯣ
ꯍꯣꯏ
ꯀꯩꯀꯩ ꯃꯤꯡ ꯀꯧꯒꯦ
ꯃꯃꯤꯡꯗꯤ ꯍꯥꯏꯕ ꯌꯥꯔꯔꯣꯏ
ꯑꯦ ꯍꯣꯏꯅꯦ ꯍꯣꯏꯅꯦ ꯍꯥꯏꯔꯨꯔ
ꯅꯦꯛꯁ ꯇꯥꯏꯝ ꯍꯥꯏꯕꯤꯒꯦ
ꯎꯝ ꯍꯅꯦ ꯍꯅꯦ
ꯍꯣꯏ
ꯑꯥ
ꯑꯗꯨꯝ ꯎ
ꯑꯠꯇ
ꯑ ꯎ ꯑ ꯑꯗ ꯍꯥꯀꯤꯂ ꯑꯩꯒꯤ ꯄꯨꯟꯁꯤ ꯁꯌꯔ ꯇꯧꯒꯦ ꯍꯥꯏꯗꯤ ꯆꯍꯤꯗ ꯀꯨꯟꯗ꯭ꯔꯥꯗ ꯑꯥ ꯆꯍꯤꯗ ꯀꯨꯟꯗ꯭ꯔꯥꯗ ꯆꯍꯤꯗ ꯑ ꯀꯗ ꯂꯨꯍꯣꯡꯈ꯭ꯔꯦ ꯑꯗꯨꯕꯨ ꯑꯩꯗꯤ ꯃꯆꯥ ꯍꯥꯏꯗꯤ ꯑꯉꯥꯡ ꯃꯆꯥ ꯑꯅꯤ ꯂꯩꯌꯦ ꯑꯗꯨꯒ ꯑꯩꯒꯤ ꯑ ꯍꯁꯕꯗꯤ ꯀꯔꯤ ꯊꯕ ꯎꯝ ꯀꯔꯤ ꯊꯕ ꯑ ꯄꯨꯂꯤꯁ ꯇꯧꯑꯦ ꯑꯗꯨꯒ ꯑ ꯍꯥꯏꯦ ꯎꯝ ꯑꯉ ꯑꯪꯒꯗꯤ ꯑꯍꯝꯕ ꯑꯪꯒꯗꯤ ꯆꯍꯤ ꯍꯧꯖꯤꯛꯇꯤ ꯆꯍꯤ ꯇꯔꯥ ꯁꯨꯔꯦ ꯑꯗꯨꯒ ꯅꯦꯛꯦꯛꯁꯅꯥ ꯆꯍꯤ ꯇꯔꯨꯛ ꯁꯨꯔꯦ ꯑ ꯑꯍꯝꯕꯅ ꯀ꯭ꯂ ꯀ꯭ꯂꯥꯁ ꯀ꯭ꯂꯥꯁ ꯇ ꯑ ꯀ꯭ꯂꯥꯁ ꯇ ꯀ꯭ꯂꯥꯁ ꯇꯨ ꯗ ꯇꯃꯦ ꯑꯗꯨꯗ ꯀ ꯅꯤꯅ ꯀ꯭ꯂ ꯀ꯭ꯂꯥꯁꯥꯁ ꯀ꯭ꯂꯥꯁꯥꯁ ꯋꯥꯟꯗ ꯇꯝꯃꯦ ꯑꯗꯨꯕꯨ ꯍꯧꯖꯤꯛꯇꯤ ꯑꯩ ꯃꯈꯣꯏꯗ ꯇꯨꯁꯤꯟ ꯄꯤ ꯑꯥ ꯄꯤꯌꯦꯦ ꯍꯧꯖꯤꯗꯤ ꯃꯈꯣꯏꯗ ꯂꯥꯏꯔꯤꯛ ꯇꯝ ꯃꯤ ꯍꯣꯏ ꯍꯣꯏ
ꯑ
ꯍ
ꯆꯍꯤꯁꯨ ꯆꯍꯤ ꯅꯪ ꯅꯪꯗꯤ ꯆꯍꯤ ꯇꯔꯗ ꯑꯉꯥꯡ ꯄꯣꯛꯄ ꯃꯥꯜꯂꯦꯅꯦ ꯑꯗꯨꯗꯤ ꯅ
ꯍꯧꯖꯤꯛꯇꯤ ꯑꯩ ꯆꯍꯤ ꯀꯨꯟꯊ꯭ꯔꯥ ꯁꯨꯔꯦ
ꯑꯦ
ꯑꯗꯨꯒ ꯑꯩꯒꯤ ꯍꯁꯕꯦꯟꯅ ꯑ ꯍꯣꯏ ꯑꯩꯒꯤ ꯑꯩꯒꯤ ꯅꯨꯄꯥꯅ ꯁꯍꯤꯗ ꯑ ꯀꯨꯟꯗ꯭ꯔꯥ ꯃꯔꯤ ꯁꯨꯔꯦ ꯀꯨꯟꯗ꯭ꯔꯥ ꯃꯔꯤ ꯀꯨꯟ꯭ꯔꯥꯔꯤꯩ ꯀꯨꯟꯗ꯭ꯔꯥ ꯃꯔꯤ ꯁꯨꯔꯦ ꯑꯣ ꯃꯥ ꯀꯨꯟꯊ꯭ꯔꯥ ꯃꯔꯤ ꯨ꯭ꯔ ꯅꯨꯟ꯭ꯔꯥꯨꯟ ꯆꯃꯔꯤꯅꯦ ꯑꯩꯈꯣꯏꯗꯤ ꯆꯍꯤ ꯍꯣꯏ ꯃꯔ ꯈꯛꯇ ꯗꯤꯐ꯭ꯔꯦꯟꯁ ꯂꯩ ꯎꯝ ꯑꯒ ꯑ ꯍꯣꯏꯣꯏꯅꯦ
ꯍꯥꯏꯔꯛꯑꯣ ꯑꯗꯨꯒ
ꯑꯗꯣ ꯅꯪ ꯑ ꯀꯔꯤ ꯅꯪꯒꯤ ꯐꯦꯚꯣꯔꯥꯏꯠ ꯑꯆꯥꯄꯣꯠ ꯌꯥꯎꯕ꯭ꯔꯥ ꯅꯪ ꯐꯦꯚꯔꯔꯤꯠ ꯑꯆꯥꯄꯣꯠ ꯑꯗꯨꯒ ꯐꯦꯚꯔꯤꯠ ꯌꯦꯡꯖꯥꯡ
ꯎꯝ ꯂꯩ ꯁꯤꯗ ꯑꯗꯣ ꯅꯪ ꯍꯥꯏꯕꯤꯔꯔꯒ ꯅꯪ ꯊꯤꯜꯂꯛꯀꯦ ꯍꯥꯏꯕꯅꯣ
ꯆꯟꯗꯣ ꯍꯥꯏꯕꯤꯌꯣ ꯑꯩꯅ ꯊ ꯏꯁꯂꯀꯦ
ꯊꯤꯜꯂꯛꯑꯣ ꯑꯩꯗꯤꯀꯣ ꯀꯩꯅꯣ ꯀꯤ ꯔꯦꯛꯁꯔꯕꯤꯗ ꯈꯪꯕ꯭ꯔꯥ ꯀꯤ ꯔꯦꯛꯦꯛ ꯁꯥꯕꯗꯣ
ꯇꯔꯦꯛꯁ ꯇꯔꯦꯛꯁꯁꯦ ꯍꯤꯟꯖꯥꯡ
ꯀꯤ ꯇꯕꯨꯅꯤꯗ ꯊꯤꯔꯛꯇꯗꯅ ꯁꯔꯅ
ꯑ ꯇꯁ ꯑ ꯇꯩꯅ ꯑ ꯑ ꯑꯥ ꯅꯪꯁꯨ ꯐꯗꯤ ꯐꯒꯦ ꯇꯧꯒꯨꯅꯨ ꯑꯩꯗꯤ ꯑꯆꯤꯟꯕꯅ ꯑ ꯍꯦ
ꯍꯥꯃꯦꯡ
ꯍꯥꯃꯦ ꯍꯣꯏ ꯈꯪꯉꯦ ꯈꯪꯉꯦ
ꯑꯩꯒꯤ ꯇꯧꯅꯦ ꯍꯥꯃꯦꯡ ꯅꯠꯇꯦ ꯉꯥꯅꯨ
ꯅꯪ ꯑꯣ ꯑꯣ ꯑꯣꯛꯁꯥ ꯄꯥꯝꯕ꯭ꯔꯣ
ꯁꯥꯁꯨ ꯄꯥꯝꯃꯤꯗ
ꯄꯥꯝꯃꯦ ꯅꯪꯒꯤꯐꯤꯕꯗꯤ ꯍꯥꯏ ꯍꯥꯏꯌꯣ ꯅꯪꯅ ꯄꯥꯝꯕ ꯑꯣꯛꯁꯔꯥ ꯑꯣꯛꯁ ꯑꯗꯨꯗꯤ ꯑꯩꯅ ꯎꯝ ꯇꯨꯝꯕꯤꯒꯦꯀꯣ
ꯊꯣꯡꯕꯤꯌꯣꯅꯦ
ꯍꯣꯏ ꯅꯟ ꯍꯣꯁꯇꯦꯜꯗꯥꯏꯕ꯭ꯔꯣꯅ
ꯑꯁ ꯑꯩ ꯍꯧꯖꯤꯛꯇ ꯍꯥꯏꯔꯤꯗꯨꯗꯤ ꯏꯕꯣꯛ
ꯑꯥ ꯑꯣ ꯍꯣꯏ ꯑꯁꯨ ꯈꯪꯉꯦ ꯑꯗꯨ
ꯍꯧꯖꯤꯛ ꯈꯥꯟꯗꯤ ꯑꯗꯨ ꯑꯗꯨꯗꯤ ꯑꯏꯩꯅ ꯀꯁꯖ ꯄꯨꯔꯥ ꯄꯤꯀꯣ
ꯍꯣꯏ ꯍꯣꯏ
ꯄꯨꯔꯛ ꯄꯤ ꯑꯗꯨ ꯍꯣꯏ
ꯀꯩ ꯅꯨꯃꯤꯠꯇ
ꯑ ꯈꯟꯗꯦ ꯁꯤꯅꯦ ꯐ꯭ꯔꯥꯏꯗꯦ ꯁꯦꯇꯔꯗꯦ ꯁꯟꯗꯦ ꯃꯁꯅꯤ ꯁꯗꯅꯦ ꯑꯗꯨꯅ ꯁꯗꯦꯗ ꯍꯌꯦꯡ ꯅꯠꯇꯦ ꯅꯦꯛꯁ ꯁꯟꯗꯦꯗ ꯍꯌꯦꯡꯗꯤ ꯑꯩ ꯊꯕꯛ ꯂꯩ
ꯍꯣꯏ ꯍꯣꯏ ꯌꯥꯏꯦ ꯌꯥꯏꯔꯦ
ꯅꯣꯏ ꯅꯪ ꯍꯦꯛ ꯄꯤꯗ꯭ꯔꯕ ꯅꯁꯦꯜ ꯅꯪ ꯄꯤꯗ꯭ꯔꯗꯤ ꯀꯣ
ꯑ
ꯅ ꯊꯣꯡꯕꯤꯗ꯭ꯔꯗꯤ ꯅꯪ ꯍꯣꯁꯇꯦꯜꯗ ꯂꯥꯛꯑꯒ ꯅꯪꯒꯤ ꯃꯤꯡ ꯂꯥꯎꯒꯅꯤꯀꯣ
ꯑꯥ ꯍꯣꯏ ꯇꯥꯏꯌꯦꯦ ꯑꯩ ꯂꯩꯔꯗꯤ ꯑꯩꯅ ꯑꯣ ꯅꯪꯒꯤ ꯋꯥꯔꯗꯦꯟꯗ ꯑꯩ ꯃꯥꯒꯤ ꯀꯔꯤ ꯃꯥꯒꯤ ꯕꯣꯕꯣꯅꯦꯅ ꯀꯩꯅ ꯍꯥꯏꯕꯤꯒꯦ
ꯎꯝ ꯎꯝ ꯕꯣ
ꯑꯦ ꯑꯅ ꯍꯥꯏꯕꯤꯒꯦ
ꯎꯔꯤꯁꯥꯕꯨ ꯌꯥꯝ ꯍꯥꯏꯔꯝꯃꯤꯅ ꯅꯪꯁꯨ
ꯑꯦꯪꯕꯤꯗꯥ
ꯍꯥꯏꯩꯌꯦ ꯍꯥꯏꯌꯦꯌꯦ ꯎꯝ
ꯎꯝ
ꯌꯥꯝ ꯍꯥꯏꯩꯗ ꯑꯗꯣ ꯅꯪꯗꯤ ꯀꯩ ꯌꯦꯟꯁꯥꯡ ꯄꯥꯝꯕ
ꯑꯩꯗꯤ ꯎꯝ ꯀꯔꯤꯅꯦ ꯃꯃꯤꯁꯨ ꯈꯟꯗꯦ ꯑꯩꯅꯦ ꯍꯣꯁꯇꯦꯜꯗ ꯂꯩꯔꯒ ꯑ ꯑꯣꯏꯅꯣ ꯃꯛ ꯄꯃꯦꯖꯤ ꯀꯅꯤꯗꯤ ꯑꯁ ꯐꯥꯒꯤ ꯇꯣꯏ ꯑꯩꯒꯤ ꯐꯦꯕꯣꯔꯥꯏꯠ ꯍꯤꯡꯖꯪꯗꯤ ꯑꯥꯁꯔ
ꯁꯟ
ꯆꯝꯆꯥꯥ ꯍꯣꯏ ꯃꯅ ꯁꯥ
ꯍꯥꯏꯗꯤ ꯃꯅꯨꯡ ꯆꯥ ꯑ ꯍꯥꯏꯇꯤꯃꯛ ꯅꯨꯡꯁꯥ ꯆꯥꯕ ꯍꯩꯇꯦꯗ ꯍꯇꯦ
ꯉ ꯄꯝꯗꯦ
ꯏ ꯇꯧꯕꯅꯦ ꯄꯥꯝꯃꯦꯗ ꯑꯗꯣ ꯑ ꯆ ꯆꯥꯗꯤ ꯆꯥꯏꯌꯦ ꯑꯗꯣ ꯌꯥꯝꯅ ꯍꯥꯏꯗꯤ ꯐꯦꯕꯣꯔꯥꯏꯗꯤꯤ ꯅꯠꯇꯦ ꯍꯥꯏꯕꯅꯤꯗ
ꯑꯦ ꯑꯩꯈꯣꯏꯒꯤ ꯑꯩꯈꯣꯏꯒꯤ ꯅꯠꯇꯦ ꯑꯩꯈꯣꯏꯒꯤ ꯐꯦꯃꯤꯂꯤꯗꯤ ꯑꯩꯈꯣꯏꯒꯤ ꯔꯨꯝꯅꯤꯀꯣ ꯑꯩꯈꯣꯏꯒꯤ ꯐꯦꯃꯤꯂꯤꯁꯤ ꯂꯩꯃꯛ ꯄꯥꯝꯃꯦ ꯆꯤꯗꯥꯛ ꯂꯩꯔꯤꯕꯁꯤꯡ
ꯑ
ꯃꯈꯣꯏ ꯑꯩꯈꯣꯏꯒꯤꯗꯤ ꯂꯣꯏꯅꯃꯛ ꯐꯕ
ꯍꯨꯏꯗ ꯄꯝꯔꯥꯅ
ꯍꯨꯢꯗꯤ ꯀꯅꯤ ꯈꯪꯟ ꯈꯪꯗꯦꯗ ꯆꯗꯦꯗ
ꯍꯨꯏꯆꯥꯗꯦ
ꯍꯣꯏ
ꯑꯥ
ꯀꯩꯅꯣ ꯅꯪꯄꯥꯝꯕ꯭ꯔꯥ
ꯑꯗꯨꯝ ꯈꯪꯗꯦꯗ ꯑꯩꯁ ꯁꯨ ꯌꯥꯝꯃꯗꯤ ꯆꯥꯗꯦ ꯑꯗꯣ ꯃꯔꯛ ꯃꯔꯛꯇꯗꯤ ꯑꯗꯨꯝ ꯆꯥꯏ
ꯑꯣ ꯑꯣ
ꯑꯩꯒꯤ ꯍꯨꯏꯗꯤ ꯆꯥꯗꯦ
ꯑꯣ ꯃꯤꯁꯩ ꯃꯤꯁꯨ ꯍꯥꯏꯌꯦ ꯍꯨꯏꯒꯤ ꯑ ꯍꯨꯢꯒꯤꯗꯤ ꯍꯥꯎꯏ ꯑꯗꯨꯃꯥꯏꯅ ꯍꯥꯎ ꯍꯥꯏ
ꯑꯩꯗꯤ ꯀꯩꯅꯣ ꯇꯧꯕ ꯑꯩꯒꯤ ꯍꯨꯏꯗꯤ ꯆꯥꯗꯦꯗ ꯃꯤꯒꯤ ꯈꯪꯗꯕꯒꯤ ꯍꯨꯏꯒꯨꯝꯕꯗꯤ ꯑꯗꯨꯝ ꯆꯥꯗꯤ ꯆꯥꯏ ꯍꯥꯏꯅ ꯑꯩꯗꯤ ꯁꯥꯒꯨꯝꯕ ꯁꯦꯝꯕꯁꯨ ꯍꯩꯇꯦꯕ
ꯑꯣ ꯑꯩꯗꯤ ꯍꯥꯏ ꯍꯥꯏꯗꯤ ꯑ ꯑꯕꯣꯛ ꯇꯣꯕ ꯒꯤꯍꯥꯏꯌꯦ
ꯏꯕꯣꯛꯑꯣꯏꯕꯅꯤꯅꯀꯣ
ꯍꯣꯏ ꯍꯣꯏ
ꯏꯅꯦ ꯍꯥꯏꯔꯤꯁꯤꯅ ꯚꯣꯛꯇꯤ ꯈꯔꯗ ꯃꯥꯟꯗ꯭ꯔꯦꯕ
ꯎꯝ ꯑꯕꯣꯛꯅꯦ ꯑꯕꯣꯛ ꯑꯕꯣꯛ ꯄꯥꯝꯃꯦ ꯑꯩꯗꯤ
ꯏꯄꯦꯍꯥꯏꯅ ꯑꯗꯨꯝ ꯀꯧꯔꯒꯦꯀꯣ ꯑꯩ ꯅꯪꯒꯤ ꯃꯤꯡꯁꯤ ꯏꯅꯦ ꯍꯥꯏꯅ ꯁꯦꯞ ꯇꯧꯒꯦ
ꯑ ꯑꯗꯨꯗꯤ ꯅꯪꯒꯤ ꯋꯥꯔꯗꯦꯟꯗꯗꯤ ꯑꯩꯅ ꯃꯥꯒꯤ ꯏꯅꯦꯅꯦ ꯍꯥꯏꯕꯤꯒꯦ ꯍ
ꯑꯩ ꯋꯥꯗ ꯑꯩ ꯍꯣꯁꯇꯦꯜ ꯂꯩꯕꯗ ꯅꯪ ꯊꯤꯜꯂꯛꯀꯦ ꯍꯥꯏꯕ꯭ꯔꯣ ꯉꯁꯥꯏ ꯍꯥꯏꯕꯗꯣ
ꯀꯔꯤ ꯍꯣꯏ ꯍꯣꯏ ꯍꯣꯏ ꯍꯣꯏ ꯍꯣꯏ ꯃꯥꯅꯦ
ꯑꯩ ꯍꯣꯁꯇꯦꯜ ꯂꯩꯕꯗ ꯅꯪ ꯊꯤꯠꯂꯛꯀꯦ ꯍꯥꯏꯕ
ꯍꯣꯏ ꯁꯤꯇꯒꯦ ꯑ ꯐꯖꯅ ꯂꯩꯔꯣꯀꯣ ꯑꯗꯨ ꯍꯣꯁꯇꯦꯜꯗꯗꯤ ꯐꯖꯅ ꯂꯩꯔꯀꯣ ꯍꯁꯗ ꯍꯣꯁꯇꯦꯜꯗꯗꯤ ꯏꯁꯤꯝ ꯐꯖꯅ ꯑ ꯊꯥꯎ ꯀ
ꯅꯪꯅ ꯐꯖꯅ ꯂꯩꯔꯣꯏ ꯍꯥꯏꯕꯗꯤ ꯎꯄꯥꯏ ꯂꯩꯇ꯭ꯔꯦꯅ ꯂꯩꯕ ꯇꯥꯕꯅꯤꯅ
ꯍꯣꯏ
ꯀꯔꯤ ꯎꯄꯥꯏ ꯂꯩ
ꯍꯣꯏ ꯑꯗꯨ ꯐꯒꯤ ꯊꯣꯛꯑꯦ
ꯑꯥ
ꯐꯒꯤ ꯇꯅꯤ
ꯐꯒꯤ ꯇꯧꯕꯅꯦ
ꯑꯍꯣꯏ ꯍꯥꯏꯗꯤ ꯌꯥꯝꯕꯣꯛꯁꯨ ꯅꯠꯇꯦ